ꯑ ꯍꯜꯂꯣ
ꯑꯣꯏꯂꯤ ꯑꯣꯏꯂꯤ ꯇꯥꯕ ꯃꯀꯥꯟ ꯀꯥꯟꯗ ꯂꯥꯛꯑꯣ ꯍꯥꯏꯕ꯭ꯔꯣ
ꯍꯣꯏ ꯑꯣꯏꯂꯤ ꯇꯧꯕ ꯃꯇꯝꯗ ꯂꯥꯛꯑꯣ ꯗꯤꯁ ꯃꯟꯠ ꯑꯣꯏꯔꯗꯤ ꯌꯥꯔꯦ ꯍꯥꯏꯕꯗꯤ ꯉꯥꯏꯈꯣ ꯗꯤꯁꯃꯟꯁꯦ
ꯁꯤꯒꯤ ꯊꯥ ꯁꯤꯒꯤ ꯊꯥꯁꯨ
ꯍꯣꯏ ꯑꯁꯤꯒꯤ ꯊꯥꯁꯦ ꯑꯁꯤꯒꯤ ꯊꯥꯁꯦ ꯑꯩꯁꯦ ꯕꯥꯔꯗꯦ ꯇꯧꯔꯔꯣꯏ ꯍꯥꯏꯅ ꯂꯩꯅꯦꯕ
ꯑ ꯑꯁꯤꯒꯤ ꯑꯁꯤꯒꯤꯒꯤ ꯊꯥꯗ ꯅꯪꯒꯤ ꯕꯥꯔꯗꯦꯂꯔ ꯑꯗꯨꯗꯤ ꯆꯥꯛ ꯀꯧꯑꯣ ꯗꯅ
ꯑꯍꯜꯑꯣꯏꯔꯦꯅ ꯀꯩꯅꯣ ꯀꯦꯛ ꯆꯥ ꯀꯦꯛ ꯆꯥꯕ ꯐꯪꯗ꯭ꯔꯁꯨ ꯏꯟꯁꯥꯃꯛꯇꯤ ꯂꯩꯕꯤꯒꯦ ꯍꯦ
ꯑ ꯎꯝ ꯀꯦꯛꯇꯤ ꯀꯩꯁꯨ ꯀꯥꯏꯗꯦꯗꯅ ꯑꯗꯨ ꯆꯥꯛꯀꯧ
ꯁꯟꯁꯥ ꯁꯟꯁꯥ ꯀꯦꯖꯤꯗ ꯂꯨꯄꯥ ꯆꯅꯤ ꯄꯤꯕꯗꯣ ꯖꯤ ꯑꯅꯤ ꯂꯩꯔ ꯆꯥꯔ ꯂꯣꯏꯔꯦ
ꯆꯥꯛꯀꯥꯎꯑꯣ ꯑꯗꯨꯗꯤ
ꯀꯧꯒꯦ ꯀꯧꯒꯦ ꯑꯗꯨ ꯆꯥꯛꯇꯤ ꯅꯣꯏ ꯅꯣꯏꯅ ꯃꯁꯥ ꯃꯁꯥꯅ ꯄꯨꯔꯛꯑꯣ ꯍꯥꯏꯕꯗꯤ ꯑꯩꯈꯣꯏꯗ ꯀꯨꯀꯔ ꯆꯥꯎꯕꯗꯣ ꯂꯩꯇꯦꯕ ꯈꯣꯟꯒꯤꯁꯨ ꯄꯤꯛꯑꯦ ꯑꯩꯒꯤꯁꯨ ꯄꯤꯛꯑꯦꯕ ꯇꯤꯐꯤꯟ ꯄꯨꯔꯒ ꯂꯥꯛꯈ꯭ꯔꯣ ꯏꯟꯁꯥꯡꯗꯤ ꯑꯩ ꯂꯩꯕꯤꯅꯤꯗ ꯇꯧꯔꯔꯣꯏ ꯍꯥꯏꯗꯤ ꯂꯥꯏꯔꯤꯛ ꯅ ꯁꯤ ꯁꯤ ꯃꯔꯝ ꯑꯣꯏꯕ ꯑꯗꯨꯒꯤ ꯑꯃꯨꯛ ꯂꯔꯅꯤ
ꯑꯁ ꯑꯗꯨꯗꯗꯦꯅ ꯏ ꯇꯍꯦ ꯀꯨꯟꯒ ꯃꯔꯤ ꯑꯣꯏꯒꯅꯤꯅꯦ ꯑꯗꯨꯗꯤ
ꯍꯔꯅꯤ
ꯅꯪꯁꯦ ꯑꯏꯕꯒꯤ ꯃꯤ ꯃꯔꯕ꯭ꯔꯣ ꯆ ꯆꯩ
ꯏꯆꯦꯒꯤ ꯇꯥꯔꯦ ꯑꯗꯨꯗꯤ ꯏꯆꯦ ꯇꯥꯔꯦ
ꯑꯗꯨꯝ ꯏꯆꯦꯗꯤ ꯀꯧꯅꯨꯗ ꯑꯩ ꯃꯥꯏꯁꯨ ꯈ ꯌꯦꯡꯉ ꯑꯗꯨꯝ ꯀꯏꯣ
ꯑ ꯑꯗꯨꯗꯤ ꯏꯅꯦ ꯏꯅꯦ ꯀꯥꯎꯖꯔꯦ ꯑꯗꯨꯗꯤ ꯃꯤꯅꯦ ꯀꯥꯏ ꯅꯀꯣ
ꯑ ꯅꯪ ꯅꯅꯦ ꯀꯋꯥꯔꯗꯤꯦꯕꯗꯦꯛ ꯑꯥꯎ ꯇꯧꯕ꯭ꯔꯅꯤ ꯀꯣꯣ
ꯑꯩꯁꯦ ꯅ ꯀꯨꯟꯒ ꯃꯔꯤ ꯑꯣꯏꯔꯝꯒꯅꯤ ꯅ ꯈꯜꯂꯨꯔꯦꯗꯤ
ꯑꯥꯗ ꯄꯣꯄꯅꯤ
ꯑꯗꯨꯗꯤ ꯅꯪ ꯈ꯭ꯋꯥꯏꯗꯒꯤ ꯅꯣꯏꯒꯤ ꯌꯨꯝꯗ ꯀꯩꯅꯣ ꯂꯥꯁ ꯑꯣꯏꯕꯅꯤꯅꯅ ꯑꯉꯥꯡ ꯈꯔ ꯇꯥꯎꯕꯗꯣ ꯅꯪ ꯌꯥꯝ ꯇꯥꯎꯕ ꯃꯥꯂꯦꯅ
ꯎꯝ ꯎꯝ ꯇꯧꯕꯅꯦ ꯑꯩꯁꯨ ꯒ꯭ꯟ ꯇꯥꯕ ꯄꯣ ꯑꯉꯥꯡ ꯇꯥꯎꯄꯗꯣ ꯑꯩ ꯈꯪꯉꯦꯕ
ꯎꯝ ꯑꯗꯨꯒꯤ ꯑꯣꯏꯔꯝꯒꯅꯤ ꯅꯪ ꯅꯠꯇ꯭ꯔꯗꯤ ꯈꯔ ꯈ꯭ꯋꯥꯏꯗꯒꯤ ꯍꯦꯟꯅ ꯀꯥꯒꯅꯤꯗꯅ ꯑꯗꯨꯅ ꯑꯉꯥꯡ ꯈꯔ ꯑꯉꯥꯡ ꯇꯥꯎꯕꯗꯣ
ꯍꯣꯏ ꯑꯩꯗꯣ ꯑꯁꯦꯡꯕꯅꯦ ꯐꯝ ꯑꯅꯣ ꯑꯉꯥꯡ ꯀꯨꯏꯅ ꯇꯧꯋꯦ ꯑꯩꯁꯨ ꯑꯗꯨꯝ ꯈꯪꯉꯦ ꯑꯩꯒꯤꯟ ꯇꯥꯐꯥꯎ ꯑꯉꯥꯡ ꯀꯨꯏꯅ ꯇꯧꯋꯦ ꯑꯗꯨꯝ ꯑꯗꯨꯒ ꯁꯨꯀꯣꯜ ꯀꯥꯕꯁꯨ ꯑꯗꯨ ꯆꯍꯤ ꯃꯉꯥꯗ ꯀꯥꯕꯅꯦ ꯑꯩꯗꯣ
ꯅꯠꯇ꯭ꯔꯗꯤ ꯍꯧꯖꯤꯛ ꯑꯁ ꯃꯁꯇꯥꯥꯔꯒ ꯂꯣꯏꯔꯦꯗꯅ
ꯁꯥꯔꯒꯗ ꯑꯣꯏꯅ ꯍꯧꯖꯤꯛꯀꯥꯟꯁꯦ ꯅꯣꯏ ꯄꯥꯎ ꯐꯣꯅꯑ ꯑꯃ ꯂꯩꯕ꯭ꯔꯣ
ꯂꯩꯇꯦ ꯑꯩꯈꯣꯏꯗꯤ ꯅꯨꯄꯥꯒ ꯐꯥꯎꯅꯗ꯭ꯔꯦ
ꯍꯧꯥꯎꯅꯗ꯭ꯔꯦ ꯀꯥꯏꯅ ꯃꯤ ꯂꯩꯔꯝꯃꯅꯤ
ꯍꯣꯏ ꯑꯃꯗꯤ ꯂꯩꯌꯦ ꯃꯥꯗꯣ ꯅꯦꯝ ꯇꯦꯛ ꯄꯦꯛ ꯇꯧꯕ ꯑꯗꯨꯒꯤ ꯑꯩ ꯆꯪꯗꯕ ꯑ ꯐꯣꯟꯗ ꯍꯪꯉꯨ ꯃꯥ ꯂꯣꯏ ꯈꯪꯒꯅꯤ ꯂꯗꯨ ꯃꯥ ꯑꯁꯦꯡꯕ ꯑꯩꯁꯨ ꯆꯪ ꯆꯪꯗꯦ
ꯋꯥꯡꯕ꯭ꯔꯥ
ꯑꯁꯄꯄꯒꯤꯅꯦ ꯑꯗꯨ
ꯋꯥꯉꯂ
ꯍꯣꯏ ꯎꯝ ꯅꯦꯝꯔꯒꯟ ꯑꯣꯏꯕꯅꯦ ꯍ ꯄꯨꯔꯥ ꯑꯣꯁꯕꯅꯦ ꯅꯪ ꯃꯥꯕꯒꯤ
ꯃꯥ ꯄꯣꯏꯟꯇꯦꯁꯦꯣꯏꯟꯇꯦ ꯁꯦꯠꯂꯀꯥꯟꯗ ꯑꯁ ꯃꯥꯒꯤ ꯄꯨꯛꯇꯣ ꯄꯨꯛꯀ ꯆꯥꯎꯔꯅꯤꯌꯦ ꯗꯨꯔꯒꯥ ꯃꯥꯄꯤꯟꯇꯦꯁꯦꯂ ꯀꯥꯟꯗꯌꯥꯝ ꯀ ꯀꯥ
ꯑꯗꯨ ꯅꯦꯝꯃꯁꯨ ꯈꯔ ꯀꯥꯡꯉꯨ ꯍꯥꯏꯕꯅꯤꯅ ꯃꯥꯗꯤ ꯑꯗꯨꯝ ꯇꯗꯛ ꯃꯥꯒꯤ ꯃꯥꯏꯁꯨ ꯐꯣꯔꯣꯔꯣꯠ
ꯑꯗꯨꯝ ꯃꯤ ꯐꯥꯕ꯭ꯔꯥꯅꯦ ꯃꯤꯗꯤ ꯃꯤꯗꯤ
ꯃꯤꯗꯤ ꯐꯌꯦ ꯍꯥꯏ ꯁꯥꯕꯨ ꯆꯗꯦ ꯃꯥꯗꯤ ꯑꯩꯕꯨ ꯌꯥꯝ ꯅꯨꯡꯁꯤꯕ ꯃꯊꯟꯇ ꯃꯊꯟꯇ ꯅꯨꯡꯁꯤꯔ ꯂꯩꯣꯏꯅꯦ ꯑꯩ ꯅꯨꯡꯁꯤꯔꯦ ꯑꯁ ꯅꯪ ꯁꯨꯒꯦꯟ ꯇꯥꯗꯧꯅꯤ ꯑꯩꯈꯣꯏꯅ ꯆꯪꯗꯕ ꯃꯤꯁꯦ ꯁꯨꯡꯛꯆꯪ ꯆꯪꯗꯕꯅꯤꯀꯣ ꯑꯃꯨꯛ
ꯑꯗꯨ ꯇꯣꯂꯣꯞ ꯆꯥꯕꯅꯦ ꯃꯥꯒꯤ ꯁꯦꯂꯔꯤꯗꯣ ꯐꯤꯐꯇꯤ ꯑꯗꯨ ꯍꯟꯗꯗꯤ ꯁꯤꯌꯥꯔ ꯐꯤꯐꯇꯤꯅ ꯑ
ꯑꯁꯤꯒꯤ ꯆꯍꯤ ꯃꯥꯗꯤ ꯀꯔꯤ ꯊꯕꯛ ꯇꯥꯎꯕ꯭ꯔꯣ
ꯕꯦꯡꯒꯤ ꯍꯟꯇꯥꯛꯅ ꯊꯣꯛꯄꯀꯣ ꯑꯗꯨꯒꯤ ꯇꯣꯂꯣꯞ ꯆꯥꯕ ꯍꯧ
ꯑꯩꯈꯣꯏ ꯑꯩꯈꯣꯏ ꯑꯩꯈꯣꯏꯒ ꯎ ꯈꯪꯅꯕ ꯅꯨꯄꯥꯗꯨꯅꯅꯦ ꯑꯩꯈꯣꯏ ꯑꯣꯖꯥꯅꯦ ꯅꯍꯥꯟꯅ ꯍꯥꯏꯕꯗꯨꯔꯣ ꯑꯗꯨꯒꯤ ꯅꯨꯄꯥꯗ ꯅꯠꯇꯦꯀꯣ ꯑꯗꯨꯒ
ꯃꯠꯇꯦ ꯎꯝ ꯃꯥꯗꯣ ꯄꯩꯁꯥꯗꯤ ꯇꯣꯂꯣꯞꯗꯤ ꯆꯥꯎꯥꯕ ꯍꯟꯗꯛꯁꯦ ꯃꯥꯒꯤ ꯁꯦꯂꯔꯤꯁꯦ ꯍꯟꯗꯛꯁꯦ ꯁꯤꯛꯁꯇꯤ ꯊꯥꯎꯖꯟꯅꯦꯕ ꯑꯣ ꯅꯦꯛꯁ ꯏꯌꯥꯔ ꯑꯃꯨꯛ ꯀꯥꯒꯅꯤ ꯍꯥꯏꯌꯦ
ꯑꯁ ꯑꯗꯨ ꯍꯧꯖꯤꯛꯅ ꯌꯥꯡꯈꯥꯏ ꯑꯣꯏꯔꯗꯤ ꯃꯊꯪꯉ ꯆꯍꯤꯗꯨꯗꯤ ꯈꯔ
ꯑꯗꯨꯅꯦ ꯃꯊꯪꯒꯤ ꯆꯍꯤꯁꯦ ꯍꯥꯞꯄꯅꯤ ꯍꯥꯏꯌꯦ ꯃꯥꯒꯤ ꯄꯦꯗꯣ
ꯎꯝ
ꯍꯣꯏ ꯑꯗꯨꯝ ꯇꯧꯋꯦ ꯑꯩꯁꯦ ꯆꯪꯗꯦ ꯀꯔꯤꯒꯤꯔꯥ ꯑꯁꯤꯗꯅꯦ ꯑꯁꯤꯗ ꯂꯩꯕꯅꯦ ꯑꯩꯈꯣꯏ ꯂꯩꯕꯒꯤ ꯈꯨꯟꯒꯤ ꯔꯤꯁꯤꯗꯅꯦ
ꯑꯣ ꯑꯗꯨꯗꯤ ꯅꯪ ꯄꯥꯔꯃꯅꯦꯟꯗ ꯁꯤꯕ ꯂꯥꯏꯕ ꯂꯥꯏꯕꯒꯤ ꯋꯥꯈꯜ ꯑꯃ ꯂꯥꯛꯑꯦꯅ
ꯑꯗꯨꯅꯦ ꯃꯥꯅꯗꯤ ꯃꯥꯗꯤ ꯅꯨꯡꯁꯤꯔꯒ ꯂꯩ ꯑꯩ ꯆꯪꯗꯕꯅꯦ ꯀꯔꯤ ꯇꯧꯁꯤꯔꯥ ꯈꯪꯗꯦ
ꯎꯝ ꯏꯗꯤ ꯐꯥꯏꯀꯣ ꯄꯩꯁꯥ ꯄꯥꯏꯕ ꯂꯥꯔꯀ
ꯑꯁ ꯈꯪꯗꯦ ꯀꯅꯥꯅꯇ ꯃꯤ ꯑꯩꯗꯤ ꯋꯥꯡ ꯆꯥꯕ ꯄꯥꯝꯃꯦ ꯁꯦꯡꯕꯣꯝ ꯁꯛ ꯊꯤꯔꯨꯁꯨ ꯋꯥꯡ ꯆꯥꯎꯔꯒ ꯀ꯭ꯔꯣꯁ ꯏꯁꯇꯦꯟꯗꯔꯠ ꯂꯩꯕ ꯃꯤꯃꯥꯡꯗ ꯊꯣꯛꯄ ꯍꯩꯕꯒꯨꯝꯕꯗꯣ ꯎꯝ ꯍꯣꯏ
ꯅꯨꯄꯤꯒ ꯇꯥꯏꯅꯗꯕ ꯅꯨꯄꯥꯗꯣ ꯑꯩꯗꯤ ꯄꯥꯝꯃꯦ ꯅꯨꯄꯤꯒ ꯌꯥꯝ ꯇꯤꯟꯅ ꯑꯗꯨ ꯇꯩꯅꯅꯔꯒ ꯑꯗꯨꯝ ꯇꯥꯎꯕꯗ ꯑꯩꯗꯤ ꯄꯥꯝꯗꯩ ꯑꯩꯁꯨ
ꯑꯗꯨꯅꯦ ꯃꯤ ꯀꯔꯤ ꯍꯥꯏꯁꯤꯔꯥ ꯐꯪꯁꯟꯒꯨꯝꯕ ꯂꯩꯕꯗ ꯃꯤ ꯃꯥꯡ ꯊꯣꯛꯄ ꯍꯥꯏꯕ ꯃꯤ ꯃꯃꯥꯡꯗ ꯂꯦꯞꯄ ꯍꯥꯏꯕꯨꯝ ꯒꯨꯝꯕꯗꯣ ꯑꯩꯈꯣꯏ ꯅꯨꯄꯥꯅ ꯑꯗꯨ ꯍꯥꯏꯕꯗꯣ ꯎꯝ ꯑꯩꯈꯣꯏꯒꯤ ꯃꯥ ꯇꯥꯏꯅꯦꯕ ꯑꯗꯨꯣ
ꯋꯥ ꯉꯥꯔꯀꯥꯟꯗ ꯅꯨꯄꯥ ꯑꯃ ꯊꯣꯛꯄ ꯃꯤꯅꯥꯛꯑꯦꯗꯅ ꯑꯗꯨꯒꯨꯝꯕꯗꯣ ꯑꯩꯗꯤ ꯄꯥꯝꯃꯦ
ꯑꯣ ꯑꯁꯤ ꯑꯁꯤꯒꯨꯝꯕ ꯃꯤ ꯁꯦ ꯑꯩꯒꯤ ꯑꯦꯛꯁ ꯑꯃ ꯂꯩꯕ ꯔꯤꯁꯦꯟꯠꯂꯤ ꯂꯥꯁ ꯌꯔ ꯑꯣꯏꯅ ꯕ꯭ꯔꯦꯛ ꯑꯥꯎꯠ ꯇꯧꯕ ꯂꯥꯁꯔ ꯇꯗꯤꯁꯤꯔꯦ ꯀꯥꯎꯈꯦ ꯗꯤꯁꯤ ꯑꯣ ꯔꯝꯅꯤ ꯁꯔꯅ ꯕ꯭ꯔꯦꯛꯑꯞ ꯇꯧꯕ ꯃꯥꯗꯣ ꯑꯁ ꯑꯍꯣꯏ ꯈꯪꯉ꯭ꯔꯣ ꯑꯩ ꯈꯨꯟꯗ ꯂꯩꯕ ꯃꯇꯝꯗ ꯇꯧꯕꯒꯤꯅꯦ ꯑꯗꯨꯒꯤꯅꯦ ꯃꯥꯁꯤ ꯋꯥꯡ ꯆꯥꯎꯋꯦ ꯁꯛꯁꯨ ꯌꯥꯏꯀꯣ ꯑꯗꯨ ꯃꯥꯁꯦ ꯅꯨꯄꯤꯗ ꯈꯔ ꯐ꯭ꯂꯠ ꯇꯧꯕꯒꯤ ꯄꯥꯎ ꯇꯥꯕ ꯑꯗꯨꯒꯤ ꯇꯣꯛꯄꯅꯤꯗ
ꯅꯣꯏꯒꯤ ꯈꯨꯣꯟꯒ ꯃꯅꯥꯕ꯭ꯔ ꯇ
ꯅꯠꯇꯦ ꯑꯁꯤ ꯑꯁꯤ ꯑꯩ ꯑꯩꯈꯣꯏ ꯍꯧꯖꯤꯛ ꯔꯦꯟ ꯂꯩꯕ ꯈꯨꯟꯒ ꯊꯪꯅꯕꯅꯤ ꯈꯔ ꯃꯅꯨꯡꯒꯤ
ꯑꯗꯨꯗꯤ ꯑꯗꯨꯝ ꯇꯣꯏꯅ ꯎꯕ꯭ꯔ ꯅꯣꯏ ꯍꯧꯖꯤꯛ
ꯍꯣꯏ ꯑꯦ ꯃꯥ ꯃꯥ ꯍꯗ ꯃꯤ ꯆꯠꯈ꯭ꯔꯦ ꯑꯗꯒꯤ ꯁꯤꯌꯥꯔꯅ ꯆꯠꯈ꯭ꯔꯦ
ꯎꯝ ꯑꯗꯨ ꯐ꯭ꯂ ꯐ꯭ꯂꯇꯥ ꯃꯅꯨ ꯄꯥꯅꯤ ꯌꯥꯔ ꯍꯔꯣꯏꯗ
ꯍꯣꯏ ꯑꯗꯨꯒꯤꯅꯦ ꯃꯥꯗꯣ ꯑꯁꯤꯗ ꯂꯩꯕ ꯃꯇꯝ ꯃꯇꯝ ꯃꯥꯒꯤ ꯄꯥꯎ ꯑꯗꯨ ꯑꯗꯥ ꯇꯧꯋꯦ ꯍꯥꯏꯕ ꯁꯨꯛꯇ ꯇꯥꯗꯦꯕ ꯃꯥꯅ ꯑꯥ ꯗꯦꯜꯂꯤꯗ ꯑꯃꯨꯛ ꯆꯪꯂꯒ ꯑꯗꯨ ꯅꯨꯄꯥꯗꯣ ꯅꯨꯄꯤꯗ ꯐ꯭ꯂꯥꯠ ꯇꯥꯎꯕ ꯃꯥꯜꯂꯦ ꯈꯪꯗꯦ ꯅꯪ ꯀꯣꯏꯅꯕ ꯅꯨꯄꯥ ꯑꯗꯨ ꯐ꯭ꯂꯠ ꯇꯧ ꯃꯥꯜꯂꯦ ꯑꯗꯨ ꯇꯧꯋꯦ ꯑꯗꯨ ꯑꯁꯨꯝ ꯇꯧꯋꯦꯅ ꯄꯥꯎꯗꯣ ꯆꯥꯖ ꯇꯥꯕ ꯍꯧꯈ꯭ꯔꯦꯕ ꯑꯗꯨꯆꯗ ꯀꯩꯇ ꯐꯣꯟꯁꯨ ꯄꯥꯛ ꯐꯥꯎꯅꯗ꯭ꯔꯦ ꯑꯗꯨꯝ ꯇꯧꯈꯅꯤ ꯈꯪꯗꯦ ꯃꯥꯗꯣ ꯍꯧꯖꯤꯛ ꯅꯨꯄꯤꯗꯨ ꯀꯣꯏꯗꯦ ꯑꯗꯨꯕꯨ ꯅꯨꯄꯤꯗꯣ ꯑꯃꯨ ꯐꯅ ꯇꯧꯕꯗꯣ ꯅꯨꯡꯁꯤꯗ꯭ꯔꯥ ꯑꯗꯨꯃꯥꯏꯅ ꯇꯧꯕꯗꯣ ꯑꯗꯨꯗꯣ ꯃꯥ ꯕꯤꯠ ꯂꯩꯕ ꯃꯥꯜꯂꯦ ꯍꯧꯖꯤꯛ ꯃꯥ ꯅꯨꯄꯥ ꯅꯨꯄꯤꯁꯨ ꯀꯣꯏꯗꯦꯕ ꯑꯗꯨꯝ ꯂꯩꯌꯦꯕ ꯀꯗꯤ ꯏꯟꯖꯣꯏꯃꯦꯟ ꯀ ꯃꯥꯗꯦ ꯋꯥꯗ
ꯅꯨꯄꯤꯁꯤꯡꯁꯨ ꯐ꯭ꯂꯥꯤ ꯇꯥꯎꯔꯒ ꯀꯣ ꯐ꯭ꯂꯥꯠ ꯇꯥꯎꯕ ꯅꯨꯄꯥꯗꯤ ꯄꯥꯝꯃꯔꯣꯏ ꯍꯥꯏꯅ ꯃꯤ ꯃ ꯌꯥꯝꯅ ꯍꯥꯏꯅꯤ ꯅꯨꯄꯥꯁꯤꯡꯁꯨ ꯁꯨꯃꯥꯏꯅ ꯇꯧꯒꯅꯤ ꯑꯗꯨꯝ ꯇꯥꯎꯔꯒ ꯐ꯭ꯔꯥꯠ ꯇꯥꯎꯕ ꯅꯨꯄꯤ ꯅꯨꯄꯥꯒꯨꯝꯕꯗꯤ ꯇꯥꯎꯗꯦ ꯍꯥꯏꯅ
ꯑꯗꯨꯒ ꯅꯪ ꯅꯍꯥꯟꯒꯤ ꯑꯦꯛꯁꯇꯣ ꯅꯪꯉꯣꯟꯗ ꯄꯩꯁꯥ ꯅꯤꯔꯒ ꯄꯩꯁꯥ ꯅꯤ ꯄꯩꯁꯥ ꯅꯉꯣꯟꯗ ꯄꯤꯅꯤꯡꯉꯥꯏ ꯂꯩꯥꯏꯕꯒꯤ ꯑꯩꯈꯣꯏꯅ ꯅꯪꯉꯣꯟꯗ ꯃꯣꯏꯗ ꯄꯤꯅꯤꯉꯥꯏ ꯍꯥꯏꯈ꯭ꯔꯣ ꯀ꯭ꯔꯣ ꯍꯥꯏꯕ ꯅꯨꯄꯥꯗꯨ ꯅꯍꯥꯟ ꯑꯦꯐꯤꯗ ꯃꯥ ꯋꯥ ꯉꯥꯡꯔꯒ ꯂꯩꯔꯝꯃꯦ ꯑꯩꯗꯤ ꯒꯉꯣꯟꯗꯉꯣꯟꯗ ꯁꯌꯔ ꯇꯧꯁꯤꯔꯅ ꯑꯩ ꯈꯟꯕ ꯈꯥꯔꯅꯤ ꯑꯗꯨ ꯑ ꯇꯧꯅꯤꯡꯗ ꯃꯥ ꯎꯔꯑꯝꯒꯅꯤ ꯃꯥ ꯑꯩꯈꯣꯏ ꯀꯍꯦꯅ
ꯎꯔꯦ ꯃꯥ ꯃꯄꯥꯗꯣ ꯄꯔꯤꯔꯥ ꯃꯄꯥꯗꯣ ꯍꯤꯡꯂꯤꯉꯩꯗ ꯑꯩꯈꯣꯏ ꯖꯦꯂꯔꯣꯡꯒꯤ ꯄꯣꯂꯤꯇꯤꯛꯁꯇ ꯀꯩꯅꯣ ꯑꯃꯨꯛꯀꯣ ꯑ ꯀꯔꯤꯅꯣ ꯆꯥꯎꯕ ꯇꯧꯕ ꯃꯥꯜꯂꯦ ꯑꯗꯨꯒꯤ ꯃꯄꯥꯒꯤ ꯃꯇꯨꯡ ꯏꯟꯅ ꯃꯥꯁꯨ ꯑꯗꯨꯗ ꯄꯣꯂꯤꯇꯤꯛꯁꯇ ꯆꯪꯕꯅꯤ ꯍꯥꯏ
ꯑꯣ ꯑꯗꯨ ꯃꯥꯒꯤ
ꯑꯩꯗꯤ ꯇꯜꯂꯦ ꯑꯗꯨ
ꯃꯍꯥꯛ ꯃꯥꯒꯤ ꯁꯇꯣ ꯅꯤꯁꯥ ꯌꯥꯝ ꯅꯤꯁꯥ ꯌꯥꯝ ꯄꯥꯏꯕ ꯃꯤꯒ ꯑꯃꯅ ꯃꯥꯚꯜꯅꯦ ꯅꯤꯁꯥ ꯌꯥꯝ ꯄꯥꯏꯕ ꯃꯥꯜꯂꯦ ꯑꯗꯨꯒ ꯃꯩꯈꯥꯎꯒꯨꯝꯕꯁꯨ ꯄꯥꯏꯕꯒꯨꯝ ꯃꯁꯗꯠꯇꯣ ꯂꯩꯈ꯭ꯔꯀꯥꯟꯗ ꯎꯝ ꯅꯪꯒꯤ ꯄꯩꯁꯥꯗꯤ ꯄꯤꯔꯕꯣ ꯎꯝ
ꯍꯣꯏ ꯎꯝ ꯄꯤꯈ꯭ꯔꯥ ꯄꯤꯈ꯭ꯔꯥ ꯑꯃꯨꯛ ꯆꯥꯕ ꯂꯣꯏꯈ꯭ꯔꯥ ꯃꯥꯗꯣ ꯕꯤꯔꯤꯗꯤ ꯊꯥꯛꯇꯕꯅꯤ ꯆꯥꯕꯗꯣ ꯇꯂꯥꯞꯒ ꯑꯌꯨꯗꯤ ꯊꯥꯛꯄꯅꯤ
ꯎꯝ
ꯣꯏꯅꯥ ꯄꯣꯂꯤꯇꯤꯛꯁꯇ ꯌꯥꯝ ꯏꯟꯇꯔꯦꯁꯇ ꯍꯥꯏꯕꯗ ꯇꯝꯗꯦ ꯌꯥꯝꯗꯤ ꯄꯥꯏꯗꯕꯅꯦ ꯍꯔꯥ ꯃꯨꯔꯥꯛꯇ ꯄꯥꯏ ꯃꯥꯔꯤ ꯍꯟꯃꯜꯂ ꯏꯕꯔ ꯑꯣꯏ
ꯃꯥ ꯃꯥꯁꯦ ꯍꯧꯖꯤꯛꯀꯥꯟꯁꯦ ꯑꯁꯤꯗ ꯂꯥꯛꯕ꯭ꯔꯥ ꯃꯣꯏꯒꯤ ꯈꯨꯟꯗ ꯂꯥꯏꯕ꯭ꯔꯥ ꯀꯥꯏꯗ ꯂꯥꯛꯑ
ꯀ꯭ꯔꯤꯅꯣ ꯀ꯭ꯂꯕ ꯀ꯭ꯂꯕꯀꯤ ꯀ꯭ꯂꯞ ꯀ꯭ꯂꯕꯀꯤ ꯀ꯭ꯔꯤꯅꯣ ꯇꯧꯕꯗꯣ ꯑꯗꯨꯗ ꯑꯗꯨꯝ ꯖꯣꯏ ꯇꯧꯔꯒ ꯆꯂꯦ
ꯎꯝ
ꯃꯥꯗꯤ ꯈꯪꯗꯦ ꯃꯥꯒꯤ ꯑꯦꯛꯁꯀ ꯑꯃꯨꯛ ꯄꯥꯎ ꯐꯥꯎꯅꯕ꯭ꯔꯥ ꯈꯪꯗꯦ
ꯑꯗꯨꯒꯤ ꯅꯨꯄꯥꯗꯣ ꯑꯩ ꯌꯦꯡꯉꯀꯥꯟꯗ ꯑꯩꯈꯣꯏꯕꯨ ꯌꯥꯝ ꯅꯤꯡꯁꯤꯡꯕꯀꯣ
ꯐꯗꯅꯤ
ꯉꯣꯗ ꯄꯦꯁꯥ ꯄꯤꯅꯤꯉ ꯂꯕꯀꯤ ꯄꯁꯥꯤ ꯩꯁ ꯅꯣꯏꯒꯤ ꯄꯩꯁꯥꯗꯣ ꯑꯃꯨꯛ ꯅꯅꯤꯈ꯭ꯔꯣꯅꯤ
ꯍꯣꯏꯅꯦ ꯅꯣꯏꯅꯦ ꯅꯣꯏꯅꯦ ꯑꯩꯉꯣꯟꯗ ꯄ꯭ꯔꯦꯁꯥꯔ ꯄꯤꯕꯗꯨ ꯁꯤꯡ ꯑꯁꯤ ꯁꯤ ꯑꯩꯅ ꯂꯩꯕ ꯔꯨꯝꯗ ꯑꯩꯈꯣꯏ ꯐꯝꯃꯤꯟꯅꯔꯒ ꯀ ꯇꯥꯡꯕꯤ ꯑꯗꯨꯗꯨ ꯃꯥ ꯇꯧꯕ꯭ꯔꯥ ꯈꯪꯗꯣꯏꯅꯦ ꯄꯥꯎ ꯐꯥꯎꯅꯕ꯭ꯔꯥ
ꯍꯥꯎꯅꯗꯦ ꯅꯍ ꯅꯍꯦ ꯑꯩꯈꯣꯏ ꯑꯩꯉꯣꯟꯗ ꯀꯣꯜ ꯇꯧꯔꯑꯝꯒ ꯂꯥꯛꯑꯦ ꯑꯩ ꯄꯥꯏꯈꯠꯇ꯭ꯔꯦ ꯑꯗꯨꯒ ꯅꯍꯥꯟ ꯃ ꯊꯪ ꯅꯍꯥꯟꯒꯤ ꯂꯥꯁ ꯋꯤꯛꯀꯤ ꯂꯥꯁ ꯋꯤꯛꯇ ꯑꯩꯈꯣꯏꯒꯤ ꯃꯔꯔꯁꯤꯠꯁꯤꯡꯗ ꯊꯦꯝꯅꯤꯡꯉꯥꯏ ꯂꯩꯑꯦꯗꯅ ꯑꯗꯨꯒꯤ ꯃꯥꯗꯤ ꯀꯩꯗꯧꯔꯝꯃ ꯃꯥ ꯄꯤꯍꯟꯈ꯭ꯔꯕꯣꯅ ꯑꯩꯗꯤ ꯍꯥꯡꯒꯦꯅ ꯀꯣꯜ ꯇꯧꯔꯀꯥꯟꯗ ꯃꯥ ꯄꯥꯏꯈꯠꯇꯦ ꯃꯥ ꯊꯕꯛ ꯆꯤꯟꯕꯒꯤ ꯑꯣꯏꯔꯝꯒꯅꯤꯅ ꯑꯩ ꯇꯣꯈ꯭ꯔ
ꯎ ꯀꯔꯤ ꯊꯕꯛ ꯇꯧꯕ꯭ꯔꯥ ꯈꯪ ꯃꯥꯁꯦ ꯀꯦꯄ ꯀꯣꯁꯤꯗ ꯏꯟꯇꯔꯦꯁ ꯇꯕ ꯑꯗꯨꯣ ꯄꯥꯛ ꯊꯣꯛ ꯊꯣꯛꯇꯕꯒꯤꯦꯔ ꯈꯪꯗꯦ ꯑꯁ ꯀꯤꯃꯤꯡ ꯀ꯭ꯕ ꯀꯦꯚꯤꯟꯒ꯭ꯔꯤꯕꯕꯨ ꯇꯥꯎꯍꯕ ꯁꯥꯡꯅꯔ ꯃꯥꯗꯤ ꯁꯔꯤꯈꯣꯏ ꯃꯤꯅ ꯑꯍꯟꯅꯣꯡꯧꯕ ꯃꯥ ꯀꯦ ꯃꯥ ꯣꯏ ꯐ꯭ꯔꯦꯟꯗꯣ
ꯆꯍꯤꯗꯣ
ꯀꯗꯥꯏꯗꯒꯤꯅꯣ ꯑꯂꯨ ꯑꯍꯟꯅ
ꯑꯩꯈꯣꯏꯗꯒꯤ
ꯎ ꯃꯥꯒꯤ ꯕꯣꯏ ꯐ꯭ꯔꯦꯟꯗꯣ ꯑꯍꯥꯟꯕꯗ ꯁꯔꯤꯅꯦ ꯑꯁꯦꯡꯕ
ꯑꯩꯈꯣꯏꯒꯤ ꯏꯃꯥꯟꯅꯕꯤ ꯑꯩꯈꯣꯏ ꯍꯧꯖꯤꯛ ꯍꯥꯏꯕ ꯅꯨꯄꯤꯗꯤ ꯑꯩꯈꯣꯏꯗꯒꯤ ꯑꯍꯥꯟ ꯑꯣꯏꯔꯦ
ꯃꯥꯒꯤ ꯕꯣꯏ ꯐ꯭ꯔꯦꯟꯗꯨꯔꯥ
ꯑꯅꯠꯇꯦ
ꯃꯥꯗꯣ ꯃꯥꯗꯣ ꯀꯣꯛꯇꯥꯡꯗꯣ ꯃꯥꯗꯤ ꯑꯩꯈꯣꯏ ꯂꯒꯥ ꯆꯞ ꯃꯥꯟꯅꯒꯅꯤ ꯑꯩꯅ ꯍꯥꯏꯕꯗꯤ ꯃꯥꯏ ꯕꯣꯏ ꯐ꯭ꯔꯦꯟ ꯍꯥꯏꯕꯅꯦ ꯇ꯭ꯋꯦꯟꯇꯤ ꯑꯍꯟ ꯑꯣꯏꯈ꯭ꯔꯕꯅꯦꯕ ꯇꯣꯏꯅꯦ ꯃꯥ ꯀꯨꯏꯅ ꯂꯩꯁꯥꯕ ꯇꯧꯕ ꯐꯪꯔꯣꯏꯕ
ꯑꯗꯣ ꯍꯧꯖꯤꯛ ꯍꯧꯖꯤꯛꯐꯥꯎ ꯅꯨꯡꯁꯤꯔꯤꯕ ꯃꯣꯏ ꯑꯅꯤ
ꯅꯨꯡꯁꯤꯕ ꯃꯥꯜꯂꯦ ꯍꯣꯏ ꯑꯩꯁꯨ ꯄꯥꯎ ꯐꯥꯎꯅꯗꯕ ꯀꯨꯏꯔꯦ
ꯎꯝ ꯀꯒꯦ ꯑꯗꯨꯒꯅꯤ ꯅꯨꯄꯤꯁꯨ ꯅꯨꯡꯁꯤꯗ ꯍꯥꯏꯕꯗꯤ ꯅꯨꯄꯥꯅ ꯃꯉꯣꯟꯗ ꯑꯗꯨꯝ ꯐꯠꯇꯕ ꯃꯤ ꯌꯥꯝ ꯇꯥꯑꯣꯏꯗꯅ ꯅꯍꯥꯟ ꯍꯧꯖꯤꯛꯇꯤ ꯌꯥꯝ ꯅꯨꯡꯉꯥꯏꯕ ꯃꯥꯜꯂꯦ ꯃꯥꯒ ꯅꯨꯡꯁꯤꯕ ꯀꯥꯟꯗ
ꯑꯦꯛꯁ ꯁꯤꯕꯗꯣ
ꯎꯝ ꯎꯝ ꯁꯤꯈ꯭ꯔꯦ ꯑꯗꯨꯗ ꯅꯪꯒꯤꯁꯦ ꯇꯥꯖꯔꯛ ꯎꯕꯗꯣ
ꯌꯥꯝ ꯉꯥꯛꯑꯦ ꯑꯁꯦꯡꯕ
ꯑꯗꯨꯒꯤꯅꯤ ꯏꯁꯅꯤꯥꯅ ꯑꯣꯏꯔꯝꯒꯅꯤ ꯃꯥꯗꯤ
ꯍꯣꯏ ꯑꯣꯚꯔꯗꯣꯁꯅꯤ ꯍꯥꯏ ꯃꯥꯙ ꯀꯔꯤꯦꯔꯥꯔꯤ ꯍꯥꯞꯇ ꯂꯩ